ꯑꯥꯎ
ꯂꯧꯁꯤꯟꯕ ꯉꯝꯗꯕ
ꯇꯥꯕ꯭ꯔꯣ
ꯇꯥꯏꯌꯦ
ꯅꯪꯁꯦ ꯑꯉꯥꯡ ꯃꯆꯥ ꯌꯥꯝ ꯑꯣꯏꯔ ꯀꯩꯅꯣ
ꯀꯔꯤ ꯅꯪ ꯅꯪ ꯉꯁꯥꯏ ꯇꯧꯔꯛꯄ꯭ꯔꯣ ꯁꯤ ꯅꯝꯕꯔꯗꯔꯣ
ꯅꯪꯁꯦ ꯑꯩ ꯈꯪꯉꯦ
ꯍꯥꯥ
ꯅꯪꯒꯤ ꯁꯛꯁꯦ ꯌꯥꯝ ꯑꯉꯥꯡ ꯑꯣꯏꯔꯦ
ꯌꯥꯔꯦꯗ ꯌꯥꯔꯤꯗ ꯅꯪ
ꯏꯕꯥꯅꯤ ꯈꯪꯅꯕ ꯌꯥꯔꯣꯏ ꯍꯧꯖꯤꯛꯇꯤ ꯏꯍꯥ ꯍꯥ ꯍꯥ ꯍꯥ
ꯂꯧꯁꯤꯟꯕ ꯉꯝꯗꯕ ꯅꯪꯁꯦ ꯌꯥꯝꯅ ꯋꯥ ꯌꯥꯝ ꯉꯥꯡꯃꯟꯂꯦꯗ
ꯎꯝ ꯏꯆꯦ ꯍꯥꯏꯅ ꯀꯧꯎꯀꯣ
ꯀꯧꯒꯦꯅꯦ ꯀꯧꯒꯦꯅꯦ ꯑꯁ ꯀꯔꯤꯅꯣ
ꯅꯪ ꯏꯆꯦ ꯌꯥꯗ꯭ꯔꯦ ꯑꯩꯒ ꯄꯥꯅꯔꯁꯨ ꯆꯥ ꯆꯥꯅꯗ꯭ꯔꯦ
ꯑꯗꯣ
ꯎꯝ
ꯅꯪꯁꯦ ꯌꯥꯝꯅ ꯆꯩꯗꯤ ꯋꯥꯠꯂꯦ ꯅꯪ ꯑꯩꯉꯣꯟꯗ ꯑꯉꯥꯡ ꯑꯗꯨꯃꯥꯏꯅ ꯍꯥꯏꯔꯛꯀꯅꯣꯕ ꯅꯪ
ꯍꯥꯏꯔꯛꯀꯅꯨ ꯍꯥꯏꯕ
ꯍꯣꯏ
ꯑꯦ ꯑꯩꯉꯣꯟꯗꯒꯤ ꯑꯉꯥꯡ ꯑꯣꯏꯔꯒ ꯑꯉꯥꯡ ꯍꯥꯏꯗ꯭ꯔꯗꯤ ꯀꯅꯥꯉꯣꯟꯗ ꯑꯉꯥꯡ
ꯑꯗꯨ ꯑꯩꯁꯤ ꯀꯌꯥ ꯁꯨꯔꯎꯅꯣ ꯃꯪꯒꯦ
ꯑꯣ ꯆꯍꯤ ꯀꯨꯟꯗꯤ ꯁꯨꯔꯕꯣ
ꯑ ꯑꯩꯕꯨ ꯌꯥꯝꯅ ꯑꯉꯥꯡꯒꯤ ꯇꯥꯏꯞꯇ ꯑꯗꯨꯝ ꯈꯜꯂꯦꯕ
ꯁꯦ ꯇ꯭ꯋꯦꯟꯇꯤ ꯑꯩꯠ
ꯇ꯭ꯋꯦꯟꯇꯤ ꯑꯩꯠ ꯀꯣ ꯑꯗꯨ ꯑꯣꯏꯔꯗꯤ ꯑꯩ ꯌꯦꯡꯅꯦ ꯗꯤ ꯎ ꯆꯍꯤ ꯃꯉꯥꯗꯤ ꯆꯍꯤ ꯃꯉꯥꯗꯤ ꯈꯦꯅꯩꯌꯦ
ꯑꯁꯤꯁꯤꯗꯤꯔꯣ ꯍ ꯌꯥ
ꯌꯥꯔꯣꯏꯕ ꯅꯪꯒꯤꯁꯦ
ꯑꯗꯨꯗꯤ ꯑꯩꯅ ꯆꯍꯤ ꯈꯔ ꯀꯩꯅꯣ ꯇꯧꯔꯒꯗꯤ ꯅꯪꯗꯤ ꯍꯟꯅꯨꯕꯤ ꯇꯥꯔꯅꯤ ꯌꯥꯗ
ꯑꯗꯨꯅ ꯅꯪ ꯑꯗꯨꯅꯀꯣ ꯅꯪꯁꯦ ꯑ ꯎꯔ ꯀꯥꯟꯅ ꯆꯦꯂꯅꯤ ꯍꯥꯏ
ꯍꯥꯍꯦꯍꯥ ꯑꯗꯨꯅꯤ ꯅꯪꯒꯤ ꯈꯣꯟꯖꯦꯜꯗ ꯅꯪꯒꯤ ꯑꯗꯨ ꯅꯪꯒꯤ ꯅꯁꯛꯀ ꯌꯥꯝ ꯀꯩꯅꯣꯒ ꯌꯥꯝ ꯈꯦꯠꯅꯔꯝꯗꯧ ꯃꯥꯟꯕ ꯑꯗꯨꯒꯤ ꯌꯥꯝ ꯈꯪꯅꯤꯡꯕꯗꯣ
ꯏꯁꯑ ꯀꯃꯥꯏꯅ ꯈꯦꯠꯅꯕꯥ ꯈꯦꯠꯅꯒꯅꯤꯅ ꯈꯟꯕ꯭ꯔꯥ ꯑꯗꯨꯗꯤ ꯊꯤꯕ ꯃꯥꯜꯂꯤ ꯍꯥꯏꯕ꯭ꯔꯥ ꯐꯖꯕ ꯃꯥꯜꯂꯤꯦ ꯍꯥꯏꯕ꯭ꯔꯥ ꯑꯗꯨꯗꯤ
ꯑꯗꯨꯒꯤ ꯅꯠꯇꯕꯀꯣ ꯑꯗꯨꯝ ꯅꯪꯒꯤ ꯈꯣꯟꯖꯦꯜꯗꯨ ꯌꯥꯝ ꯆꯥꯎꯔꯒ ꯅꯪꯒꯤ ꯅꯪꯒꯤ ꯀꯩꯅꯣꯗꯨꯅ ꯌꯥꯝ ꯅꯪꯒꯤ ꯅꯁꯥꯗꯣ ꯌꯥꯝ ꯆꯥꯎꯔꯝꯗꯕ ꯃꯥꯟꯕ ꯋꯥꯅꯤꯗ
ꯑꯗꯨ ꯆꯥꯕ꯭ꯔꯣ ꯑꯩ ꯏꯁꯥꯗꯣ
ꯆꯥꯎꯗꯤ ꯌꯥꯝ ꯅꯪꯒꯤ ꯈꯣꯟꯖꯦꯜꯒ ꯅꯪꯅ ꯁꯛꯀꯒ ꯃꯥꯟꯅꯗꯦꯕ
ꯎꯝꯍꯝ
ꯌꯥꯝ ꯅꯣꯏꯔꯒ ꯑꯗꯨꯃꯥꯏꯅ ꯇꯧꯔ ꯑꯗꯨꯝ ꯃꯥꯟꯕ ꯋꯥꯅꯤꯅ
ꯅꯣꯏꯕꯅꯤꯗ ꯅꯣꯡꯣꯏꯁꯨ ꯅꯣꯦ ꯊꯤꯁꯨ ꯊꯤꯌꯦꯦ ꯅꯦꯦꯝꯁꯨ ꯅꯦꯃꯦ
ꯎꯝ ꯐꯖꯔꯦ ꯑꯗꯨꯗꯤ
ꯑ
ꯑ ꯍꯣꯏ
ꯐꯖꯕ ꯃꯐꯝ ꯂꯩꯇꯦ ꯑꯩꯉꯣꯟꯗ ꯅꯪꯅ ꯀꯩꯅꯣ
ꯅꯪ ꯇꯧꯔꯛꯄꯅꯤꯀꯣ ꯍꯧꯖꯤꯛꯇꯣ
ꯑꯥꯎꯎ
ꯑꯩ ꯉꯁꯥꯏꯗꯣ ꯑꯩꯅ ꯇꯧꯔꯕ꯭ꯔꯥ ꯅꯪ ꯇꯧꯔꯕ꯭ꯔꯥ
ꯑꯩꯅꯅ
ꯅꯪꯅ ꯇꯧꯔꯕ꯭ꯔꯥ
ꯎꯝꯝ
ꯐꯖꯔꯦ ꯑꯗꯨꯗꯤ
ꯎ ꯅꯪꯒꯤꯁꯦ ꯀꯥꯏꯗꯅꯣ ꯅꯪ ꯅꯪꯒꯤꯁꯦ ꯅ ꯅꯣꯏꯒꯤ ꯌꯨꯝꯁꯦ
ꯑꯩꯒꯤ ꯌꯨꯝꯁꯦ ꯁꯔꯣꯛ ꯁꯔꯣꯛ ꯃꯇꯥꯏꯗꯅꯤ
ꯅꯪꯒꯤ ꯈꯣꯟꯖꯦ ꯁꯨ ꯀꯩꯅꯣ ꯇꯧꯋꯦꯕ ꯅꯪꯁꯦ ꯌꯥꯝ ꯑꯉꯥꯡ ꯑꯣꯏꯕ ꯃꯥꯟꯕ ꯑꯩꯅ ꯈꯟꯕꯗ
ꯑꯉꯥꯡ ꯑꯣꯏꯕ꯭ꯔꯥꯅꯦ
ꯌꯥꯝ ꯑꯣꯏꯌꯦ ꯑꯗꯣ ꯀꯩꯅꯣ ꯇꯧ ꯎ
ꯌꯦꯡꯅꯔꯗꯤ ꯀꯗꯥꯗꯩ ꯑꯉꯥꯡ ꯑꯣꯏꯗ꯭ꯔꯗꯤ ꯑꯦ ꯑ°
ꯑꯗꯣ ꯑꯩ ꯌꯥꯝ ꯑꯍꯟ ꯑꯣꯏꯕ꯭ꯔꯣꯕ
ꯑꯣꯏꯗꯤ ꯅꯪ ꯑꯍꯟ ꯇ꯭ꯋꯦꯟꯇꯤ ꯑꯩꯠ ꯐꯥꯎ ꯀꯥꯏꯔꯛ ꯑꯍꯟ ꯑꯣꯏꯌꯦ
ꯑꯗꯨ ꯅꯪꯒ ꯅꯨꯡꯁꯤꯅꯕ ꯉꯝꯒꯗ꯭ꯔꯕ ꯅꯪꯁꯦ
ꯏꯋꯣ ꯈꯔꯗꯤ ꯋꯥꯗꯧ ꯃꯥꯜꯂꯤ ꯑꯁ
ꯉꯝꯃꯣꯏ ꯍꯥꯏ ꯍꯥꯏꯔꯣ ꯅꯪꯒꯤꯁꯦ
ꯍꯥꯥꯍ
ꯅꯨꯡꯁꯤꯅꯕ ꯉꯝꯃꯣꯏ ꯍꯥꯏꯔꯤꯔꫭ
ꯑꯍꯝꯍꯥꯍꯍ
ꯑꯁꯦꯡꯕꯗꯨ ꯍꯥꯏꯌꯨꯅꯦ ꯑꯩ ꯇꯥꯕꯤꯒꯦ ꯍꯥꯏꯕꯅꯤ
ꯑꯩ ꯍꯧꯖꯤꯛꯀꯤ ꯑꯣꯏꯅꯗꯤ ꯇ꯭ꯋꯦꯟꯇꯤ ꯑꯩꯠꯇꯤ ꯌꯥꯝꯃꯜꯂꯦ
ꯍꯥ
ꯇ꯭ꯋꯦꯟꯇꯤ ꯐꯥꯏꯚꯀꯨꯝꯕ ꯑꯣꯏꯔꯗꯤꯀꯣ
ꯑꯥ
ꯑꯗꯨꯝ ꯄꯅꯕ ꯌꯥꯒꯗꯧ ꯃꯥꯜꯜꯂꯤꯕ ꯑꯗꯨꯕꯨ ꯇ꯭ꯋꯦꯟꯇꯤ ꯑꯩꯠꯇꯇꯤ ꯈꯔꯗꯤ ꯑꯥ ꯈꯔꯗꯤ ꯑꯩ ꯋꯥꯒꯗꯧꯕ ꯃꯥꯜꯂꯤ
ꯋꯥꯔꯣꯏ ꯍꯦ ꯆꯍꯤ ꯌꯥꯝꯃ ꯀꯣꯏꯕ ꯂꯧꯕ ꯅꯨꯄꯤ ꯄꯥꯈꯪ ꯈꯣꯏꯗꯤ ꯌꯥꯝ ꯅꯨꯡꯉꯥꯏꯔꯒ ꯂꯩꯕꯅꯤ ꯀꯩꯅꯣ
ꯍꯣꯢ ꯑꯗꯨꯅ° ꯈꯟꯅꯁꯦ ꯍꯥꯢꯔꯦꯀꯣ ꯍꯤ ꯍꯥ ꯍꯥ ꯍꯣꯔꯦꯟ ꯈꯟꯅꯁꯦ ꯍꯥꯥ ꯎꯝ
ꯆꯍꯤ ꯌꯥꯝꯕꯒꯤ ꯅꯪꯖꯦ ꯀꯣꯏꯁꯨ ꯀꯣꯏꯅꯤꯡꯗ꯭ꯔꯦ ꯁꯛꯁꯨ ꯈꯪꯅꯅꯤꯡꯗ꯭ꯔꯦ ꯍꯥꯏꯕꯅꯤꯅꯥ ꯑꯩ
ꯀꯔꯤꯅꯣ ꯑꯗꯨ ꯌꯥꯝ ꯂꯥꯏꯕ ꯊꯕꯛꯇꯨꯕꯨ
ꯑꯩꯗꯤ ꯀꯔꯤ ꯎꯄꯥꯏ ꯂꯩ ꯅꯨꯄꯥꯁꯨ ꯐꯪꯗ° ꯍꯧꯖꯤꯛꯐꯥꯎ
ꯑꯩ ꯌꯦꯁ ꯂꯩꯁ ꯌꯥꯅꯤꯁꯤ ꯐꯖꯩ ꯅꯪ ꯌꯥꯝ ꯐꯖꯩ ꯑꯗꯨꯗꯤ ꯌꯥꯝ ꯐꯖꯩ ꯗꯨꯗꯤ
ꯊꯖꯗ꯭ꯔꯦꯗꯥ
ꯅꯪꯗ ꯒꯣꯁꯄꯦ ꯏꯁꯩꯒꯨꯝꯕ ꯌꯥꯝ ꯁꯥꯥꯗꯤ ꯃꯅꯤꯄꯨꯔꯤꯒꯤ ꯒꯣꯁꯄꯦ ꯏꯁꯩꯒꯨꯝꯕ ꯁꯥꯗꯤ ꯌꯥꯝ ꯄꯛꯆꯒꯅꯤ
ꯑꯦ
ꯇꯥꯏꯕꯪꯄꯥꯟꯁꯤꯗ ꯀꯥ ꯇꯧꯅ
ꯉ ꯑꯗꯨꯒꯨꯝꯕꯗꯤ ꯇꯧꯕ ꯉꯝꯃꯣꯏꯍꯦ
ꯎꯝ ꯑꯗꫭ ꯑꯝ ꯅꯪꯕꯨ ꯅꯨꯡꯉꯥꯏꯔꯤꯕꯣ
ꯅꯨꯡꯉꯥꯏꯇꯦꯗ ꯅꯪꯅꯁꯨ ꯆꯍꯤ ꯌꯥꯝꯕꯒꯤ ꯅꯨꯡꯁꯤꯕꯤꯕ ꯉꯝꯃꯣꯏ ꯍꯥꯏ ꯑꯩ ꯑꯗꯨꯒꯤ ꯑꯩꯒꯤ ꯋꯥꯈꯜꯁꯦ ꯀꯩꯅꯣꯝ ꯇꯧꯋꯦ ꯊꯝꯃꯣꯏꯁꯦ
ꯌꯥꯏꯌꯦꯗꯥ ꯄꯥꯛꯇꯔꯦ ꯅꯪ ꯑꯗꯨꯃꯥꯏꯅ ꯍꯥꯏꯕꯗꯣ ꯑꯁꯦꯡ ꯑꯁꯦꯡꯕ ꯍꯥꯏꯒꯗ꯭ꯔꯥ ꯈꯜꯔꯒꯥ ꯅꯆꯤꯟꯊꯤꯕ ꯋꯥ ꯉꯥꯛꯇ
ꯑꯗꯣ ꯑꯩ ꯇ꯭ꯋꯦꯟꯇꯤ ꯐꯥꯏꯚ ꯑꯣꯏꯔꯝꯗꯤ ꯅꯪꯁꯦ
ꯑꯝ
ꯌꯥꯗꯤ ꯌꯥꯒꯗ꯭ꯔꯣ
ꯍꯣꯏ ꯍꯣꯏ ꯌꯥꯒꯅꯤ ꯅꯣꯛꯎ ꯅꯧꯛꯎ ꯃꯀꯥ ꯂꯥꯝꯅ ꯃꯀꯥ ꯂꯥꯝꯅ ꯅꫭꯡꯎ
ꯆꯥꯑꯥ
ꯀ꯭ꯔꯤ ꯍꯥꯏꯕꯥ
ꯇ꯭ꯋꯦꯟꯇꯤ ꯑꯩꯠ ꯑꯣꯏꯕꯒꯤ ꯅꯪ ꯀꯤꯔꯦ ꯍꯥꯏꯕ
ꯀꯤꯕꯨꯗꯤ ꯅꯠꯇꯕꯣ ꯇ꯭ꯋꯦꯟꯇꯤ ꯑꯩꯠꯠ ꯀꯩꯅꯣꯗꯤ ꯇ꯭ꯋꯦꯟꯇꯤ ꯇꯨ ꯇ꯭ꯋꯦꯟꯇꯤ ꯊ꯭ꯔꯤꯗꯤ ꯑꯁ ꯌꯥꯝꯅ
ꯑꯩꯁꯦ ꯇ꯭ꯋꯦꯟꯇꯤ ꯇꯨ ꯇ꯭ꯋꯦꯟꯇꯤ ꯊ꯭ꯔꯤꯗꯤ ꯅꯠꯇꯦꯕꯀꯣ ꯑꯩ ꯍꯥꯏꯕꯤꯒꯦ ꯑꯁꯦꯡꯕ ꯇ꯭ꯋꯦꯟꯇꯤ ꯑꯩꯠ ꯁꯨꯅꯤꯉꯥꯏ ꯍꯧꯖꯤꯛꯁꯤ ꯔꯟꯅꯤꯡ ꯀꯟꯅꯥ ꯇꯧꯔꯤꯕꯀꯣ
ꯍꫭꯏ
ꯑꯗꯨꯒꯤ ꯇ꯭ꯋꯦꯟꯇꯤ ꯑꯩꯠ ꯌꯧꯅꯤꯡꯉꯥꯏꯁꯨ ꯊꯥ ꯑꯃꯔꯛ ꯈꯛꯇꯅꯤꯕ ꯋꯥꯠꯄꯗꯣ꯫
ꯇ꯭ꯋꯦꯟꯇꯤ ꯑꯦꯠ ꯍꯥꯏꯁꯦ ꯑꯁ ꯍꯟꯗꯛꯇꯤ ꯆꯍꯤꯗꯣ ꯌꯥꯝ ꯊꯨꯅ ꯆꯠꯄꯅꯤꯅꯀꯣ ꯇ꯭ꯋꯇꯥꯑ°ꯠ ꯍꯥꯏꯁꯦ ꯑꯗꯨ ꯌꯥꯗꯤ ꯌꯥꯝꯅꯤꯗ ꯁꯨꯝ ꯑ ꯑꯩꯈꯣꯏ ꯏꯃꯟꯁꯨ ꯑꯃ ꯂꯩꯕ ꯍꯝ ꯃꯣꯏ ꯇꯥꯔꯗꯤ ꯅꯨꯡꯉꯥꯏꯇꯦ ꯀꯥꯏꯅꯥ ꯑꯔꯣ ꯁꯤꯅꯤꯌꯥ
ꯑꯥ ꯑꯩꯕꯨ
ꯂꯧꯁꯤꯟꯒꯗ꯭ꯔꯥ ꯍꯥꯏꯔꯣ
ꯏꯕꯥꯅꯤ ꯆꯦꯜꯂꯁꯤ ꯍꯥꯏ ꯏꯁꯦ ꯏꯕꯥꯅꯤ ꯆꯦꯜꯂꯤ ꯍꯥꯏꯔꯤꯁꯦ ꯈꯂꯁꯦꯕꯀꯣ
ꯍꯣꯏ
ꯑꯗꯨꯗ ꯅꯣꯏꯅ ꯅꯣꯏ ꯏꯃꯨꯡ ꯐ ꯅꯣꯏ ꯏꯃꯨꯡ ꯃꯅꯨꯡꯅ ꯃꯁꯤ ꯅꯨꯄꯤꯁꯤ ꯌꯥꯝꯅ ꯍꯟꯅꯨꯔꯦ ꯂꯧꯕ ꯌꯥꯔꯣꯏ ꯍꯥꯏꯔꯗꯤ ꯅꯪ ꯀꯃꯥꯏꯅ ꯇꯧꯒꯅꯤ
ꯌꯥꯅꯤꯗ ꯑꯩ ꯌꯥꯅꯥ ꯌꯥꯅꯥ ꯑꯗꯨꯝ ꯉꯥꯡꯅꯔ ꯂꯩꯔꯦ
ꯅꯪꯒꯤ ꯏꯃꯨꯡꯗ ꯑꯥ꯫ ꯑꯥ ꯀꯩꯅꯣ ꯇꯧꯕ ꯑꯥ ꯂꯥꯁ ꯑꯣꯏꯕ꯭ꯔꯥ ꯑꯍꯟ ꯑꯣꯏꯕ꯭ꯔꯥ ꯍꯥꯟꯅ
ꯊꯛꯇꯔ° ꯍꯥꯏꯕꯅꯤ ꯂꯥꯁ ꯂꯥꯁꯅꯤ
ꯑꯠꯆꯥ ꯑꯠꯆꯥ ꯏꯕꯥꯅꯤ ꯆꯞ ꯃꯥꯟꯅꯔꯦꯅꯦ ꯑꯗꯨꯗꯤ
ꯅꯪꯁꯨ ꯂꯥꯟꯁ ꯑꯣꯏꯕ꯭ꯔꯥ
ꯂꯥꯁ ꯑꯣꯏꯕꯩꯅꯦ
ꯑꯗꯨ ꯍꯣꯔꯦꯟ ꯈꯟꯅꯕ ꯌꯥꯏ
ꯈꯪꯅꯕꯥ ꯌꯥꯏ꯫
ꯅꯪꯅ ꯀꯤꯕ ꯋꯥꯅꯤꯗ ꯑꯩꯅ ꯈꯜꯂꯤꯁꯦ
ꯑꯗꯨ ꯐꯔꯦ ꯑꯥ ꯅꯪꯁꯦ ꯎꯝ ꯅꯪꯁꯦ ꯆꯥꯛ ꯌꯦꯟꯁꯥꯡ ꯊꯣꯡꯕ ꯍꯩꯕꯔꯥ
ꯍꯩꯕꯅꯤ ꯑꯩꯒꯤ ꯑꯩꯗꯤ ꯑꯗꯨꯒꯨꯝꯕꯗꯤ
ꯎꯨꯝ
ꯌꯥꯝ ꯍꯩꯕ ꯋꯥꯅꯦꯑꯗꯤ
ꯌꯥꯝ ꯍꯩꯕ꯭ꯔꯣ
ꯅꯪꯁꯦ ꯒꯥꯔꯤ ꯃꯆꯥ ꯒꯥꯔꯤ ꯃꯆꯥꯒ ꯒꯥꯔꯤ ꯑꯆꯧꯕꯒ ꯊꯧꯕꯗꯤ ꯍꯩꯕ꯭ꯔꯣ
ꯒꯔꯤꯝ ꯃꯆꯥꯔꯅꯤ ꯍꯩ ꯑꯗꯨꯒꯥ ꯑꯆꯧꯕ ꯃꯛꯇꯤ ꯊꯧꯔꯗꯤ ꯍꯩꯅꯤꯗ ꯑꯩꯅ ꯊꯧꯗꯕꯩꯅꯤꯗꯥ ꯒꯔꯤ ꯑꯆꯧꯕꯥ ꯂꯩꯕ꯭ꯔꯣ
ꯍꯥꯏ ꯍꯩꯕ꯭ꯔꯣ ꯍꯥꯏꯕ ꯋꯥꯅꯤꯅ ꯂꯩꯕ ꯂꯩꯇꯕ ꯍꯥꯏ
ꯂꯩꯕ꯭ꯔꯥ ꯍꯥꯏꯕꯅꯤ ꯑꯗꯨꯗꯤ ꯀꯣꯏꯕ ꯆꯠꯁꯤꯔꯣ
ꯍꯥꯥ
ꯀꯣꯏꯕ ꯆꯠꯁꯤꯔ ꯑꯗꯨꯗꯤ
ꯆꯠꯁꯤ ꯆꯠꯁꯤ ꯍꯥꯏꯔꯒ ꯅꯪꯗ ꯅꯪꯅ ꯑꯩꯗꯗꯤ ꯏꯠ ꯆꯨꯔꯦ ꯍꯥꯏꯔ ꯀꯥꯟꯗ ꯅꯪꯅ ꯕꯤꯠ ꯑꯣꯏꯅ ꯇꯥꯛꯈ꯭ꯔꯕꯗꯨ
ꯁꯤ ꯀꯣꯏꯕ ꯆꯠꯕ ꯌꯥꯏ ꯀꯔꯤꯅꯣ ꯀꯅꯥꯅ ꯈꯪꯒꯦ ꯀꯣꯏꯕ ꯆꯠꯂ ꯆꯜꯂꯒ ꯅꯨꯡꯁꯤꯔꯛꯑꯗꯤ
ꯑꯗꯨꯅꯦꯕ ꯆꯠꯂꯗꯤ ꯋꯥꯔꯤ ꯇꯣꯏꯅ ꯁꯥꯔꯗꯤ ꯀꯩꯅꯣ ꯍꯧꯗꯣꯡꯒ ꯍꯨꯏꯒ ꯄꯥꯎ ꯅꯨꯡꯁꯤꯅꯑꯦ
ꯎꯝ ꯍꯣꯏ ꯑꯗꯨꯃꯥꯏꯅ ꯇꯧꯔꯛꯀꯅꯦꯕꯀꯣ
ꯑꯩꯁꯦ ꯅꯪꯕꯨ ꯅꯨꯡꯁꯤꯕ ꯐꯥꯎꯍꯟꯒꯦ
ꯍꯣꯏ ꯑꯩꯕꯨ ꯅꯨꯡꯁꯤꯕ ꯇꯝꯕꯤ ꯑꯥ ꯍꯥꯏꯔꯣ ꯍꯥꯏꯔꯣ
ꯅꯪꯁꯦ ꯑꯥ ꯆꯤꯡꯗꯒꯤ ꯃꯤ ꯑꯣꯏꯔꯁꯨ ꯀꯨꯀꯤ ꯑꯣꯏꯔꯁꯨ ꯑꯩ
ꯑꯩ ꯁꯤ ꯉꯥꯎꯒꯦ ꯇꯧꯔꯦ
ꯑꯥ ꯑꯥ ꯑꯥ ꯑꯥ ꯑꯥ ꯑꯥ ꯌꯥꯝ ꯐꯠꯇꯅꯦ
ꯈꯔ ꯑꯉꯥꯡ ꯑꯣꯏꯕ ꯋꯥꯅꯤꯗ ꯑꯩꯒꯤꯁꯦ ꯅꯪ
ꯑꯩꯁꯨ ꯑꯁ ꯃꯊꯪ ꯆꯍꯤ ꯃꯊꯪ ꯆꯍꯤ ꯌꯥꯎꯔꯗꯤ ꯂꯒꯤ ꯐꯥꯝ ꯌꯥꯎꯔꯅꯤ
ꯑꯣ
ꯅꯪ ꯇ꯭ꯋꯦꯟꯇꯤ ꯐꯥꯏꯚ ꯁꯨꯒꯗꯕꯗꯣ ꯑꯩ ꯉꯥꯏꯌꯣ ꯍꯥꯏꯕ꯭ꯔꯣ
ꯍꯣꯏ ꯑꯗꯨꯗꯤ ꯅꯪꯛꯁꯦ ꯀꯩꯅꯣ ꯌꯧꯔꯅꯤ ꯑꯥ ꯌꯧꯔꯅꯤ
ꯃꯤ ꯑꯇꯩ ꯈꯣꯏꯗꯤ ꯅꯨꯡꯁꯤꯅꯕꯗ ꯆꯍꯤ ꯈꯥꯏꯗꯦ ꯍꯥꯏ ꯇꯏꯅꯦ
ꯑꯣꯏꯅꯦ ꯑꯗꯨ ꯍꯥꯏꯌꯦꯀꯣ ꯑꯣ ꯑꯗꯨ ꯅꯪ ꯍꯣꯔꯦꯟ ꯐꯖꯅ ꯇꯥꯅꯣ ꯊꯥꯔꯛꯑꯣꯀꯣ ꯑꯁ ꯉꯁꯥꯏ ꯈꯔ ꯌꯦꯡꯕ ꯌꯥꯗꯦꯕ
ꯆꯍꯤ ꯌꯥꯝꯃꯒ ꯑꯩ ꯀꯥꯏꯑꯦꯕ ꯊꯥꯏ
ꯏꯀꯥꯏꯅ ꯏꯀꯥꯏꯅ ꯑ ꯌꯥꯡ ꯇꯧꯔꯒ
ꯎꯝ ꯑꯩ ꯇ ꯑꯔꯜ
ꯑꯇꯥ ꯄꯨꯡ ꯍꯥꯏ
ꯌꯥꯝ ꯅꯣꯛꯅꯤꯡꯕ ꯃꯇꯝꯅꯤ ꯍꯧꯖꯤꯛꯁꯦ ꯂꯩꯁꯥꯕꯤ ꯑꯍꯟ ꯈꯣꯏꯕꯨ ꯌꯥꯝꯅ ꯆꯥꯛꯄ ꯃꯇꯝꯅꯦ
ꯍꯣꯏ ꯑꯗꯨ ꯑꯗꯨꯅꯦꯕ ꯑꯗꯨ ꯑꯩ ꯌꯥꯝ ꯆꯥꯛꯑꯥ ꯍꯥꯏꯕ
ꯎꯝ
ꯀꯩꯗꯧꯔꯤꯅꯣ ꯅꯪꯕꯨ
ꯀꯩꯅꯣ ꯑꯩ ꯐꯤ ꯁꯦꯝꯃꯥꯒ ꯂꯩꯅꯦ
ꯀꯔꯤ ꯐꯤ
ꯁꯦꯠꯅꯤꯡꯉꯥꯏ
ꯅꯪ ꯀꯥꯏꯗ ꯆꯠꯀꯦ ꯍꯥꯏꯕ꯭ꯔꯣ
ꯎꯝ ꯀꯩꯅꯣ ꯂꯣꯛꯇꯥꯛ ꯍꯥꯏꯕ꯭ꯔꯥ ꯆꯥꯗꯣꯡ ꯍꯥꯏꯕ꯭ꯔꯥ ꯑꯗꯨꯗ ꯀꯣꯏꯕ ꯆꯠꯁꯤ ꯁꯤ ꯍꯥꯏꯌꯦꯅ ꯍꯥꯏꯅꯩ
ꯑꯦ ꯉꯁꯤꯕꯨ
ꯑ ꯉꯁꯤꯗꯤ ꯀꯩꯁꯨ ꯆꯠꯂꯣꯏ
ꯑꯣ ꯅꯪ ꯉꯁꯤ ꯆꯠꯀꯦ ꯍꯥꯏꯔꯗꯤ ꯌꯥꯔꯣꯏ ꯍꯥꯏꯕꯅꯤꯗ ꯑꯣ ꯑꯣ